ꯍꯥ ꯑ ꯇꯥꯔꯦ ꯑꯩꯁꯨ ꯀꯦꯗꯧꯔꯤꯅꯣ
ꯑꯩꯁ ꯍꯧꯖꯤꯛꯁꯦ ꯍꯦꯞꯐꯝꯕꯅꯤꯅ ꯀꯩꯗꯧꯔꯨꯅꯤ ꯅꯨꯄꯤ ꯀꯣꯏꯗꯅ ꯈꯣꯠꯇꯅ ꯋꯥꯔꯤ ꯁꯥꯥꯟꯅꯤꯁꯨ ꯂꯩꯇꯦ
ꯀꯣꯏꯔꯝꯅꯤꯗ
ꯑꯦ ꯅꯨꯄꯤ ꯀꯣꯏꯔꯗꯤ ꯋꯥꯔꯤ ꯁꯥꯟꯅꯔꯒ ꯅꯨꯡꯉꯥꯏꯅ ꯂꯩꯔꯣꯏ ꯗꯔꯣ ꯅꯣꯡꯒ ꯊꯤꯜꯂꯤ ꯊꯤꯜꯂꯤꯨ ꯆꯨꯕꯁꯤꯗ ꯋꯥꯔꯤ ꯅꯨꯡꯉꯥꯏ ꯅꯨꯡꯉꯥꯏ ꯁꯥꯗꯅ
ꯑꯣ ꯅꯨꯡꯉꯥꯏ ꯅꯨꯡꯉꯥꯏꯅ ꯋꯥꯔꯤ ꯁꯥꯔꯝꯅꯤꯗ ꯍꯧꯖꯤꯛꯇ ꯄꯣꯊꯥꯕ ꯑꯣꯏꯔꯕꯝꯅꯤꯗ
ꯅꯪꯗꯤ ꯀꯩꯗꯧꯔꯝꯂꯤꯅꯣ
ꯑꯩꯁꯨ ꯀꯩꯁꯨ ꯇꯧꯗꯦ ꯑꯗꯨꯝ ꯂꯩꯔꯝꯕꯅꯦ
ꯑꯣ ꯍꯣꯏ ꯅꯣꯏꯕꯨꯗꯤ ꯑꯗꯨꯝ ꯋꯥꯔꯤ ꯁꯥꯔꯝꯅꯤ ꯂꯩꯕꯅꯤꯅ ꯅꯣꯡꯒ ꯇꯥ ꯅꯣꯏ ꯗꯤ ꯋꯥꯔꯤ ꯁꯥꯟꯅꯕ ꯃꯤ ꯂꯩꯕꯅꯤꯅ ꯁꯥꯔꯝꯅꯤꯌꯦ
ꯇꯥꯅꯤꯡꯗꯦꯍꯦ ꯍꯧꯖꯤꯛꯇ ꯆꯥꯛ ꯆꯥꯊꯣꯛꯑꯒ ꯂꯩꯕꯅꯦ
ꯀꯩ ꯀꯩꯅꯣ ꯌꯥꯎꯍꯧ ꯌꯥꯝ ꯊꯦꯡꯉꯤꯅ
ꯉꯔꯥꯡ ꯕꯣꯜ ꯌꯦꯡꯕ ꯑꯗꯨꯒ ꯊꯕꯛꯁꯨ ꯇꯧꯕ
ꯀꯩꯅꯣ ꯑꯌꯨꯛꯀꯤꯖꯥꯠꯂꯣ ꯍꯧꯖꯤꯛ ꯆꯥꯏꯁꯦ
ꯍꯣꯏ
ꯑꯦꯁ ꯑꯦ ꯑꯗꯨꯗꯤ ꯌꯥꯎ ꯌꯥꯝ ꯉꯜꯂꯤꯅ
ꯌꯥꯝ ꯉꯜꯂꯦ ꯑꯨꯄꯥꯏ ꯂꯩꯇꯦ
ꯈꯪꯉꯤꯗ ꯕꯣꯜ ꯌꯦꯡ ꯂꯣꯏꯔꯒꯁꯨ ꯎꯝ ꯀꯀꯥꯒ ꯋꯥꯔꯤ ꯁꯟꯅꯔꯝꯗꯧꯕ ꯃꯥꯜꯂꯤꯗ ꯅꯦꯅꯦꯁꯦ
ꯑꯩꯗꯣ ꯉꯔꯥꯡꯗꯣ ꯕꯣꯜ ꯌꯦꯡꯉꯦ ꯕꯣꯜ ꯌꯦꯡ ꯂꯣꯏꯔꯒ ꯑꯩꯒꯤ ꯊꯕꯛꯇꯣ ꯑꯩ ꯅꯥꯏꯠ ꯁꯤꯐ ꯊꯕꯛ ꯑꯗꯨꯝ ꯇꯧꯋꯤꯗꯅꯀꯣ ꯑꯩ ꯊꯕꯛꯇꯣ ꯑꯃꯨꯛꯀ ꯀꯟꯇꯤꯅ꯭ꯌꯨ ꯇꯧꯕ ꯑꯁ ꯑꯗꯨꯒꯤꯅꯦ ꯑꯨꯄꯥꯏ ꯂꯩꯇꯦ
ꯎꯝ ꯀꯩꯁꯨ ꯀꯥꯏꯗꯦꯗ ꯁꯥꯟꯒ ꯗ ꯂꯩꯩꯁꯥꯕꯤꯅ ꯄꯥꯈꯪꯒ ꯋꯥꯔꯤ ꯁꯥꯗꯅ ꯀꯅꯥꯒ ꯁꯥꯗꯣꯏꯅꯣ ꯀꯅꯥꯅ ꯊꯤꯡꯒꯦ ꯋꯥꯔꯤ ꯁꯥ
ꯇꯅꯤꯡꯗꯦ ꯍꯦ ꯃꯇꯝꯒ ꯂꯩꯇꯦ
ꯍꯥꯏꯖꯤꯜꯂꯤꯗ
ꯄꯥꯈꯪ ꯋꯥꯔꯤ ꯁꯥꯟꯅꯕ ꯍꯥꯏꯁꯦ ꯑꯩꯁ ꯏꯂꯥꯏ ꯂꯥꯏꯕ ꯄꯣꯠ ꯅꯠꯇꯦꯍ ꯄꯥꯈꯪꯁꯤꯡꯁꯦ ꯊꯥꯖꯕ ꯌꯥꯕ ꯅꯠꯇꯦ ꯃꯇꯝ ꯃꯥꯡꯍꯟꯒꯗꯕ ꯁꯔꯨ ꯋꯥꯔꯤ ꯆꯗꯕꯤꯗ ꯑꯗꯨꯝ ꯂꯦꯟꯊꯣꯛꯈꯤꯕꯅ ꯐꯩ
ꯑꯗꯨꯗꯤ ꯍꯌꯦꯡꯋꯥꯏ ꯑꯗꯨꯝ ꯎꯆꯨꯛ ꯁꯥꯔꯒ ꯌꯨꯡꯉ ꯂꯩꯍꯧ ꯇꯥ
ꯑꯣꯏꯗꯣꯏꯅꯦ ꯀꯩꯅꯣ ꯀꯥꯟꯅꯗꯦ ꯄꯥꯈꯪ ꯀꯣꯏꯔꯒ ꯀꯟꯅꯗꯦ
ꯏꯁ ꯑꯗꯨꯗꯤ ꯄꯥꯈꯪ ꯀꯣꯏ ꯀꯥꯟꯗꯗꯤ ꯀꯅꯥ ꯀꯣꯏꯗꯕ ꯀꯀꯥ ꯀꯣꯏꯒꯦ ꯍꯥꯏꯔꯣ
ꯀꯟꯅꯥꯝꯇ ꯀꯣꯏꯔꯣꯏ
ꯑꯗꯨ ꯑꯉꯥꯡ ꯑꯃ ꯌꯣꯛ ꯇꯥꯕ ꯑꯗꯨꯗꯤ
ꯑꯦ ꯀꯟꯅꯗꯦ ꯑꯗꯨꯁꯨ
ꯀꯩꯒꯤ ꯀꯩꯝ ꯈꯜꯂꯨꯅꯨ ꯑꯩꯉꯣꯟꯗꯩ ꯑꯃ ꯈꯥꯏꯔꯛꯀꯦ
ꯑꯁ ꯑꯁ ꯑꯁ ꯑꯁ ꯏꯄ꯭ꯋꯥ ꯃꯌꯥꯝ ꯂꯩꯔꯤꯗꯨꯗꯤ ꯃꯣꯏꯅ ꯄꯤꯔꯛꯆꯅꯤ
ꯎꯝ ꯃꯥꯅꯦ ꯃꯥꯅꯦ ꯑꯗꯒꯤ ꯑꯉꯥꯡ ꯑꯣꯏ ꯑꯥ ꯍꯣꯏ ꯃꯣꯏꯗꯒꯤ ꯑꯣꯏꯅ ꯂꯧꯔꯣ
ꯂꯥꯎꯗꯣꯏꯅꯦ ꯂꯥꯎꯗꯣꯏꯅꯦ
ꯎꯝ ꯀꯔꯤ ꯃꯊꯦꯟ ꯆꯥꯔꯕꯥ ꯅꯪꯗꯤ
ꯉꯁꯤꯁꯦ ꯑꯣ ꯍꯋꯥꯏ
ꯎꯝ ꯑꯩꯈꯣꯏꯗꯤ ꯀꯩꯅꯣ ꯆꯥꯏ ꯏꯔꯣꯜꯂꯦ ꯕꯣꯔꯥ ꯑꯃ ꯍꯧꯔꯦ ꯑꯗꯨꯒ ꯌꯦꯔꯨꯝ ꯍꯧꯕꯒ
ꯑꯗꯨꯒꯤꯅꯤꯅꯦ ꯈꯣꯟꯗꯥ ꯌꯥꯝ ꯅꯨꯡꯉꯥꯏꯔꯤꯗꯣ ꯍꯥ ꯌꯦ ꯌꯦꯔꯨꯝ ꯅꯠꯇꯕ ꯏꯔꯣꯝꯕ ꯆꯥꯕꯒꯤ
ꯎꯝ ꯑꯗꯨꯗꯤ ꯑꯍꯥꯎꯕ ꯁꯟ ꯁꯥ ꯑꯣꯛ ꯁꯥꯒ ꯆꯥꯔꯗꯤ ꯑꯁ ꯁꯛ ꯌꯥꯝ ꯀꯥꯛꯇꯣꯔꯤ
ꯀꯩꯅꯣ ꯆꯥꯗ ꯆꯥꯗ꯭ꯔꯣ ꯆꯥꯔꯣꯗꯅ
ꯆꯥꯗꯦꯍꯦ ꯑꯩ ꯁꯟꯁꯥ ꯆꯥꯗꯦ ꯁꯟꯁꯥ ꯑꯣꯛꯁꯥ
ꯑꯦ ꯁꯟꯁꯥꯗꯤ ꯆꯥꯗꯕ ꯑꯣꯛꯆꯥꯒꯨꯝꯕ ꯆꯥꯗꯕ ꯕꯤꯐꯀꯨꯝꯕ ꯄꯣꯛ ꯀꯨꯝꯕ ꯑꯣꯏꯅ ꯆꯥꯕ
ꯅꯠꯇꯦ ꯑꯩ ꯁꯥ ꯊꯣꯡꯕ ꯈꯣꯠꯄ ꯁꯤꯡꯁꯦ ꯇꯥꯎ ꯑꯝꯇ ꯃꯨꯟꯅ ꯇꯥꯎ ꯁꯥꯒꯨꯝꯕ ꯊꯣꯡꯕ ꯈꯣꯠꯄꯁꯤꯡꯁꯦ
ꯑꯥ ꯑꯩꯁꯨ ꯊꯨꯡꯗ꯭ꯔꯗꯤ ꯁꯨꯛꯆꯥꯥ ꯆꯥꯗꯦ
ꯑꯣ ꯑꯁ ꯑꯗꯨꯗꯤ ꯏꯕꯥꯅꯤ ꯃꯥꯟꯅꯔꯅꯦ ꯑꯁ ꯋꯥ
ꯍꯣꯏ ꯃꯥꯅꯦ ꯏꯕꯥꯅꯤ ꯃꯥꯟꯅꯩꯌꯦ
ꯎꯝ ꯑꯩ ꯁꯨꯡꯆꯥ ꯆꯥꯗꯦ ꯊꯣꯡꯗ꯭ꯔꯤꯒꯩ
ꯑꯩꯁꯨ ꯁꯨꯡꯆꯥ ꯆꯥꯗꯦ ꯊꯣꯡꯗ꯭ꯔꯤꯒꯩ ꯑꯩ ꯈꯨꯟ ꯗꯀꯨꯏꯅ ꯂꯩꯝꯔꯝ ꯕꯅꯦ ꯑꯗꯨ ꯍꯧꯖꯤꯛꯇꯤ ꯃꯄꯥꯟꯗ ꯑꯣꯏꯅ ꯊꯣꯛꯑꯦ ꯃꯄꯥꯟꯗ ꯂꯩꯌꯦ ꯑꯁꯥꯕ ꯖꯒꯥꯗ ꯌꯥꯝ ꯁꯥꯏꯌꯦ
ꯎꯝ ꯑꯗꯣ ꯍꯧꯖꯤꯛꯇꯤ ꯅꯣꯡ ꯇꯥꯕ ꯍꯧꯗ꯭ꯔꯤꯕꯣ ꯅꯣꯡꯖꯨ ꯊꯥ ꯌꯧꯔꯛꯄꯒꯤ
ꯅꯣꯡ ꯇꯥꯗꯦ ꯅꯣꯡ ꯇꯥꯕꯁꯦ ꯗꯤꯁꯦꯝꯕꯔ ꯖꯅꯋꯥ ꯗꯤꯁꯦꯝꯕꯔ ꯖꯅꯋꯥꯔꯤ ꯗꯨꯋꯥꯗ ꯑꯗꯨꯝ ꯅꯣꯡꯗꯤ ꯁꯨꯋꯦ ꯅꯣꯕꯦꯝꯕꯔ ꯗꯤꯁꯦꯝꯕꯔꯗꯨ
ꯅꯣꯏ ꯁꯥꯔꯤꯁꯤꯗꯤ ꯌꯥꯝ ꯃꯇꯥꯏꯗꯅꯤꯅꯦ
ꯎꯝ ꯃꯥꯅꯦ ꯃꯥꯅꯦ
ꯑꯥ ꯃꯇꯥꯏꯒꯤꯗꯨꯔꯣ ꯅꯠꯇ꯭ꯔꯒ ꯑꯥ ꯃꯅꯤꯡꯒꯤ ꯃꯈꯥꯒꯤ ꯃꯇꯥꯏꯗꯨꯔꯣ ꯃꯇꯥꯏꯒꯤ ꯃꯇꯥꯏꯗꯨꯔꯣ
ꯃꯌꯥꯏꯗꯤ ꯅꯠꯇꯦ ꯍꯣꯏ ꯑꯩꯈꯣꯏ ꯂꯩꯔꯤꯁꯦ ꯑꯥ ꯃꯅꯤꯡꯗ
ꯑꯣ ꯃꯈꯥꯒꯤ ꯃꯇꯣꯟ ꯗꯨꯝ ꯕꯔꯣꯟꯗꯨ
ꯍꯣꯏ ꯍꯣꯏ ꯑꯗꯣ ꯑꯗꯣꯟꯗꯅꯦ
ꯀꯨꯆꯨ ꯀꯨꯆꯨ ꯃꯨꯕ ꯌꯥꯝ ꯂꯩꯕꯗꯣ
ꯃꯥꯅꯦ ꯅꯨꯄꯥꯁꯤꯡ ꯐꯗꯦꯛ ꯐꯗꯦꯛꯗꯧꯅ ꯁꯦꯠ ꯄꯗꯣ
ꯑꯣ ꯍꯣꯏ ꯑꯦ ꯑꯗꯨ ꯐꯖꯕꯅꯦꯍ ꯃꯣꯏ ꯐꯅꯦꯛꯇꯣ
ꯇꯜꯂꯦꯍꯦ ꯑꯩꯗꯣ ꯈꯪꯗꯕꯀꯣ ꯉꯍꯥꯟ ꯑꯥ ꯅꯤꯡꯒꯤꯗꯣ ꯑꯗꯨꯗ ꯑꯣꯖꯥ ꯑꯣꯏꯔ ꯇꯝꯃꯦꯕ ꯑꯗꯨ ꯀꯥꯟꯗ ꯑꯩꯗꯣ ꯐꯅꯦꯛ ꯁꯦꯠꯂꯒ ꯆꯠꯄ ꯍꯥꯏꯗꯤ ꯋꯥꯛꯀꯤꯡ ꯑꯣꯏꯅ ꯊꯣꯛꯂꯛꯄ ꯃꯣꯏ ꯅꯠꯇꯦ ꯑꯩꯈꯣꯏꯒꯤꯅꯦ ꯃꯩꯇꯩꯒꯤ ꯑꯗꯣ ꯁꯦꯠꯑꯒ ꯊꯣꯛꯂꯛꯄ ꯀꯥꯟꯗ ꯑꯩꯒꯤ ꯏꯁꯇꯨꯗꯦꯟ ꯃꯥꯅ ꯃꯦꯝ ꯃꯦꯝ ꯅꯪ ꯁꯦꯠꯂꯤꯗꯣ ꯍꯥꯏꯌꯦ ꯑꯗꯨ ꯀꯩꯗꯧꯔꯒꯦ ꯍꯥꯏꯕ ꯀꯅꯥꯅ ꯁꯦꯠꯅꯒꯦꯅ ꯑꯩꯅ ꯍꯪꯕꯀꯣ ꯁꯤꯗꯤ ꯒ꯭ꯔꯥꯟ ꯄꯦꯔꯦꯟꯁꯀꯨꯝꯕ ꯑꯪꯀꯜ ꯍꯣꯏꯅ ꯁꯤꯠꯅꯩ ꯍꯥꯏꯕ ꯑꯍꯥꯍꯥꯍꯥ
ꯀꯩꯅꯣ ꯅꯪ ꯃꯩꯇꯩꯔꯣ
ꯈꯪꯗꯦ ꯃꯥꯅꯦ ꯀꯩꯅꯣ ꯑꯩꯗꯣ ꯈꯔꯕꯨꯗꯤ ꯈꯣꯏꯌꯦ ꯇꯝꯄꯥꯛꯇ ꯄꯥꯛ ꯂꯩꯇꯕꯀꯣ ꯆꯤꯡꯗ ꯑꯗꯨꯝ ꯂꯩꯔꯛꯄ ꯍꯥꯏꯇꯥꯔꯦ
ꯑꯣ ꯀꯩꯅꯣꯔꯕ ꯄꯨꯜꯂꯤꯔꯕ ꯅꯣꯏ ꯃꯃꯥ ꯕꯕꯥꯗꯣ ꯑꯄꯨꯟꯕꯔꯕ
ꯍꯣꯏ ꯃꯃꯥꯅ ꯆꯤꯡꯗꯒꯤ
ꯑꯣ ꯑꯗꯨꯅꯦ ꯍꯥꯏꯁꯦ ꯑꯩꯅ ꯈꯜꯂꯤꯁꯤꯅ ꯑꯥ ꯆꯤꯡꯗꯒꯤ ꯃꯥꯟꯕ ꯂꯣꯟ ꯈꯤꯇꯡ ꯈꯤꯇꯡ ꯗꯤ ꯈꯣꯏꯀꯣ ꯅꯪ
ꯍꯣꯏ ꯍꯣꯏ ꯌꯥꯝ ꯈꯣꯏꯕꯅꯦ ꯑꯩ ꯑꯉꯥꯡꯕꯗꯤ ꯍꯩꯇꯕꯅꯦꯕ
ꯍꯩꯇꯕꯅꯦꯕ ꯗꯣ ꯑꯗꯨꯏ ꯈꯨꯍꯥꯏꯗꯨꯗꯅꯦ ꯑꯩꯅ ꯑꯃꯨꯛ ꯃꯨꯛ ꯆꯤꯡꯃꯤ ꯅꯤꯉꯣꯟ ꯃꯥꯂꯦ
ꯆꯤꯡ ꯃꯤ ꯑꯗꯨꯝ ꯑꯣꯜꯂꯕꯅꯦ
ꯎꯝ
ꯑꯩꯒꯤ ꯁꯥꯔꯇꯤꯐꯤꯀꯦꯠ ꯃꯌꯥꯝꯁꯨ ꯆꯤꯡꯃꯤ ꯑꯣꯏꯅ ꯑꯗꯨꯝ ꯁꯤꯖꯤꯟꯅꯩ
ꯎꯝ ꯀꯩꯒꯤ
ꯀꯩꯁꯨ ꯇꯧꯗꯦ
ꯈꯪꯉꯤꯗ ꯑꯗꯨꯕꯨꯗꯤ ꯀꯩꯅꯣꯗꯤ ꯑꯗꯨꯗꯗꯤ ꯅꯣꯏ ꯏꯃꯨꯡ ꯃꯅꯨꯡ ꯄꯨꯂꯞ ꯂꯩꯔꯣ ꯅꯠꯇ꯭ꯔꯒ ꯀꯃꯥꯏꯅ ꯑꯗꯨ꯭ꯋꯥꯏ ꯂꯩꯀꯥꯏꯗꯗꯤ ꯑꯣ ꯏꯃꯥ ꯕꯕꯥꯁꯨ ꯄꯨꯟꯅ
ꯎꯝ
ꯐꯩꯅꯦ ꯑꯗꯨꯅꯤ ꯑꯗꯨꯗꯤꯅꯤꯅꯤ ꯅꯤꯅꯦ ꯆꯍꯤ ꯅꯤꯅꯦ ꯆꯍꯤ ꯌꯥꯝꯃꯝꯗꯧ ꯃꯥꯜꯂꯦꯗ
ꯃꯥꯅꯦ ꯕꯣꯕꯣꯛ ꯀꯧꯔꯁꯨ ꯌꯥꯥꯏ
ꯎꯝ ꯆꯍꯤ ꯆꯍꯤ ꯀꯌꯥꯁꯨꯨꯒ꯭ꯔꯒꯦ ꯅꯤꯅꯦꯒꯤ
ꯑꯁ ꯅꯨꯄꯥꯅ ꯅꯨꯄꯤꯒꯤ ꯆꯍꯤ ꯍꯪꯍꯩꯗꯦ ꯍꯥꯏꯌꯦ
ꯑꯦ ꯑꯗꯨ ꯀꯩꯁꯨ ꯀꯥꯏꯗꯦꯗ ꯑꯉꯥꯡꯅ ꯍꯪꯉꯨꯗꯤ ꯑꯉꯥꯡ ꯑꯅꯤꯅꯤ ꯍꯪꯉꯨꯗꯤ ꯌꯥ ꯂꯩꯁꯥꯕꯤ ꯑꯥ ꯄꯥꯈꯪꯅ ꯂꯩꯁꯥꯕꯤ ꯍꯪꯕꯗꯤ ꯍꯪꯅꯗꯦ ꯍꯥꯏ ꯑꯗꯨꯒ ꯑꯉꯥꯡꯅ ꯀꯩꯁꯨꯝ ꯀꯥꯏꯗꯦ
ꯑꯩꯗꯤ ꯅꯤꯅꯦ ꯅꯠꯇꯤꯌꯦ ꯂꯩꯁꯥꯕꯤꯅꯦ
ꯑꯦ ꯑꯁꯦꯡꯕꯩꯔꯅꯦ
ꯅꯤꯅꯦꯒ ꯃꯥꯜꯂꯨꯔꯕ꯭ꯔꯣ
ꯏ꯭ꯁ ꯅꯪ ꯈꯣꯟꯖꯦꯜ ꯑꯩ ꯑꯩ ꯈꯜꯂꯤꯁꯦꯀꯣ ꯅꯪ ꯈꯣꯟꯖꯦꯜꯗꯨꯒ ꯆꯍꯤ ꯀꯨꯟꯊ꯭ꯔꯥ ꯅꯤꯄꯥꯟ ꯅꯤꯝꯐꯨꯒ ꯃꯊꯣꯏ ꯑꯗꯨꯃꯥꯏꯅ
ꯃꯥꯏꯃꯥ ꯑꯩ ꯑꯩ ꯇꯨꯝꯕ ꯉꯝꯃꯔꯣꯏ ꯉꯁꯤꯗꯤ
ꯑꯦ ꯄꯪꯇꯥꯗ ꯇꯥꯎ ꯁꯤꯒꯤꯗꯤ ꯌꯥꯝ ꯍꯦꯟꯅ ꯊꯣꯏꯅ ꯈꯟꯖꯜꯂꯨꯅꯣ ꯑꯁꯦꯡꯕ ꯑꯃꯨꯛ ꯇꯨꯝꯕ ꯌꯥꯔꯣꯏꯀꯣ
ꯗꯧꯔꯒꯦ
ꯑꯩꯁ ꯑꯈꯣꯏꯗꯤ ꯌꯥꯝꯃꯤꯗ ꯑꯉꯥꯡ ꯃꯌꯥꯝ ꯂꯩꯔꯦ
ꯑꯁ ꯑꯁ ꯑꯁ ꯑꯁ ꯑꯁ
ꯌꯥꯝꯗꯔꯤꯍꯦ ꯅꯤꯅꯦꯅ ꯍꯜꯂꯝꯅꯤ
ꯅꯤꯐꯨ ꯌꯥꯡꯈꯩ
ꯅꯤꯅꯦ ꯅꯤꯅꯦꯅꯗꯤ ꯃꯌꯥꯝ ꯍꯜꯂꯅꯤ ꯑꯩꯗꯤ ꯆꯍꯤ ꯀꯨꯟꯍꯨꯝꯗꯣꯏ ꯁꯨꯗ ꯉꯥꯏꯔꯤ
ꯀꯨꯟ ꯍꯨꯝꯗꯣꯏ ꯍꯨꯝꯗꯣꯏ ꯍꯥꯏꯁꯦ ꯀꯌꯥꯅꯣ ꯇ꯭ꯋꯦꯟꯇꯤ ꯁꯤꯛꯁ
ꯏꯁ ꯂꯣꯏꯍꯦ ꯇꯜꯂꯦ ꯑꯗꯨꯗꯤ
ꯀꯨꯟꯒ ꯑꯍꯨꯝ
ꯑꯣꯏꯔꯝꯃꯣꯏꯍꯦ ꯀꯔꯤꯅꯣ
ꯑꯣꯏꯔꯝꯃꯣꯢꯑꯌꯦ ꯇꯨꯒ ꯊ꯭ꯔꯤꯒꯅꯦ
ꯑ꯭ꯁ ꯄꯨꯔꯥ ꯑꯉꯥꯡꯅꯤꯅꯦ ꯕꯣꯕꯣꯛ ꯀꯧꯔꯁꯨ ꯌꯥꯏꯀꯣ
ꯑꯗꯨꯏꯅꯦ ꯑꯩ ꯅꯤꯅꯦ ꯉꯥꯟ ꯀꯧꯔꯤꯁꯦ ꯏ ꯑꯗꯨ ꯅꯤꯅꯦꯒꯤꯗꯤ ꯆꯍꯤ ꯀꯌꯥ ꯁꯨꯔꯕ
ꯅꯣꯏ ꯅꯤꯅꯦꯁꯦ ꯆꯍꯤ ꯇ꯭ꯋꯦꯟꯇꯤ ꯐꯥꯏꯚ
ꯑꯩꯉꯣꯟꯗꯩ ꯀꯌꯥ ꯍꯟꯒꯦꯕ
ꯌꯥꯝꯅꯕꯨꯗꯤ ꯍꯥ ꯍꯜꯂꯦ ꯑꯗꯣ ꯅꯣꯏ ꯅꯤꯅꯦꯁꯦ ꯇ꯭ꯋꯦꯟꯇꯤ ꯐꯥꯏꯚ ꯁꯨꯔꯦ
ꯎꯝ ꯅꯤꯅꯦ ꯃꯅꯥꯛꯇꯤ ꯁꯃꯨꯗ꯭ꯔꯗ ꯀꯣꯏꯕ ꯆꯠꯇ꯭ꯔꯣ
ꯆꯠꯂꯦꯗ ꯅꯨꯡꯇꯤꯒꯤꯅꯦ ꯑꯗꯨꯕꯨꯗꯤ
ꯑꯝ ꯌꯥꯝ ꯅꯛꯅꯔꯕꯣ ꯍꯥꯏꯖꯦ
ꯌꯥꯝ ꯅꯛꯅꯩ ꯑꯩꯈꯣꯏ ꯂꯩꯕꯗꯒꯤ ꯃꯤꯅꯤꯠ ꯃꯉꯥ ꯈꯛꯇꯅꯤ ꯆꯠꯄ
ꯎꯝ ꯑꯗꯣꯝ ꯅꯥꯀꯟꯗ ꯑꯃ ꯀ꯭ꯔꯤꯀꯦꯠ ꯁꯥꯟꯅꯕꯝ ꯑꯃ ꯂꯩꯕ ꯗꯣꯗꯨꯗꯤ ꯈꯪꯕ꯭ꯔꯥ
ꯑꯦ ꯑꯗꯨꯗꯤ ꯈꯪꯗꯦꯍꯦ
ꯑꯣ ꯑꯗꯨ ꯅꯣꯏ ꯅꯣꯏꯅ ꯆꯠꯂꯤꯕ ꯃꯄꯥꯟꯗꯗꯤ ꯑꯆꯧꯕꯗꯣ ꯅꯠꯇ꯭ꯔꯦ ꯆꯥꯎꯗꯤ ꯆꯥꯎꯕ ꯑꯗꯣ ꯈ꯭ꯋꯥꯏꯗꯒꯤ ꯃꯤ ꯃꯌꯥꯝ ꯆꯠꯅꯕꯗꯨꯗꯤ ꯅꯠꯇ꯭ꯔꯦꯕ ꯃꯤꯗꯤ ꯑꯗꯨꯝ ꯆꯠꯅꯕꯅꯦꯕꯀꯣ ꯑꯗꯣ ꯍꯥꯏꯗꯤ ꯑꯩꯅ ꯍꯥꯏꯕꯗꯤ ꯃꯤ ꯆꯠꯅꯕ ꯍꯥꯏꯕ ꯅꯠꯇꯕ ꯍꯥꯏꯗꯤ ꯍꯣꯏ ꯍꯣꯏ ꯍꯣꯏ ꯍꯣꯏ ꯍꯣꯏ ꯑꯗꯨꯗꯣ
ꯑꯗꯨ ꯑꯗꯨꯅꯦ ꯑꯥ
ꯑꯗꯨꯒ ꯑꯗꯨꯏ ꯅꯥꯀꯥꯟꯗ ꯀ꯭ꯔꯤꯛꯀꯦꯠ ꯁꯥꯟꯅꯕꯝ ꯑꯃ ꯂꯩꯗꯣ ꯈꯪꯗꯕ
ꯑꯩꯈꯣꯏꯁꯨ ꯑꯗꯨꯗ ꯂꯩꯖꯔꯝꯕꯗꯣ
ꯃꯥ
ꯑꯩꯅ ꯑꯃꯨꯛ ꯑꯦ ꯊꯥ ꯑꯃ ꯂꯩꯔꯝꯃꯦ ꯑꯗꯨ ꯁꯤ ꯀ꯭ꯔꯤꯛꯀꯦꯠ ꯁꯥꯟꯅꯕꯁꯨ ꯑꯗꯨꯝ ꯂꯥꯛꯏ ꯀꯩꯅꯣ ꯑꯦ ꯑꯗꯨꯗ ꯑꯗꯨꯏ ꯅꯥꯀꯟꯗ ꯅꯣꯏ ꯑꯗꯨꯏ ꯅꯥꯀꯟꯗꯨꯗ ꯀ꯭ꯔꯤꯀꯦꯠ ꯁꯥꯟꯅꯐꯝꯒꯤ ꯒ꯭ꯔꯥꯎꯟ ꯑꯃ ꯂꯩꯗꯨꯗꯤ
ꯍꯪꯗꯦ ꯍꯥꯏ ꯑꯗꯨꯒꯨꯝꯕꯒ
ꯑꯃ ꯀꯩꯅꯣꯒꯤꯗꯨꯗ ꯑꯃ ꯒꯥꯔꯤ ꯑꯁꯥ ꯆꯤꯟꯕꯗꯣ ꯑꯗꯥꯏꯗ ꯑꯗꯨ ꯒꯥꯔꯤ ꯑꯁꯥꯡꯕꯒꯤ ꯏꯁꯇꯦꯁꯟ ꯃꯅꯥꯛꯇ ꯂꯩꯕꯅꯤ
ꯑꯥ
ꯏꯁꯁ ꯑꯗꯥꯏꯗꯣ ꯑꯩ ꯊꯥ ꯑꯃ ꯄꯥꯜꯂꯝꯃꯤꯅꯤꯅꯦ ꯑꯗꯨ ꯑꯩ ꯏꯇꯣꯝꯗ ꯂꯣꯟ ꯈꯪꯗꯗꯅ ꯂꯣꯟꯁꯦ ꯑꯗꯨꯗꯗꯤ ꯃꯣꯏꯒꯤ ꯑꯗꯨꯋꯥꯏꯒꯤ ꯆꯠꯅꯕꯤ
ꯍꯩꯅꯦ ꯑꯉꯥꯡ ꯑꯣꯏꯔꯒ
ꯏꯁ ꯍꯩ ꯀꯩꯅꯣ ꯑꯗꯨꯗꯗꯤ ꯑꯩꯈꯣꯏ ꯏꯌꯥꯝꯕ ꯑꯃꯅꯤ ꯒꯥ ꯌꯥꯎꯋꯤꯗ ꯑꯗ ꯑꯩ ꯏꯇꯣꯝꯇ ꯆꯠꯄꯒ ꯌꯥꯎꯋꯦꯕ ꯀꯥꯏꯗꯒꯤ ꯒꯥꯔꯤ ꯑꯁꯥꯡꯕꯗꯣ ꯏꯇꯣꯝ ꯏꯇꯣꯝ ꯐꯥꯔ ꯆꯠꯄꯗ ꯍꯧꯔꯛꯄꯗꯕꯨꯗꯤ ꯉꯥꯎ ꯍꯣꯏ
ꯑꯁ ꯒꯥꯔꯤ ꯁꯥꯡꯕꯗꯣ ꯑꯩꯗꯤ ꯁꯨꯛꯇꯣꯡ ꯍꯦꯛ ꯇꯣꯡꯗꯦ
ꯎꯝ ꯏꯁ ꯒꯥꯔꯤ ꯑꯁꯥꯡꯕꯗꯨꯅ ꯐꯕꯅꯤꯅ ꯗꯤ ꯑꯇꯩꯗꯗꯤ ꯒꯥꯔꯤ ꯌꯥꯝ ꯆꯤꯟꯕꯅꯤ ꯅꯨꯡꯗꯥꯡ ꯋꯥꯏꯔꯝꯒꯨꯝꯕꯗꯗꯤ
ꯁꯤꯝꯗꯤ ꯁꯤꯜꯂꯦ ꯑꯗꯨ ꯑꯣꯏꯔꯁꯨ ꯔꯦꯄꯤꯗꯣꯗ ꯗꯥꯏꯔꯦꯛ ꯇꯧꯈꯤꯕꯅ ꯐꯠꯇ꯭ꯔꯣ ꯃꯥꯦ
ꯑꯗꯨꯅꯕꯨꯗꯤ ꯐꯩ ꯑꯗꯨ ꯂꯥꯞꯄꯗꯤ ꯏꯁ ꯑꯩꯈꯣꯏ ꯀ꯭ꯔꯤꯀꯦꯠ ꯁꯥꯟꯅꯕꯒꯤ ꯂꯥꯞ ꯂꯥꯞ ꯅ ꯆꯠꯂꯝꯃꯦ ꯂꯥꯞꯄꯗꯗꯤ ꯀꯥꯏꯗꯒꯤ ꯒꯥꯔꯤ ꯑꯁꯥꯕ ꯅꯠꯅ꯭ꯔꯗꯤ ꯉꯝꯗꯦ
ꯌꯥꯝ ꯁꯥꯊꯤꯔꯝꯗꯧ ꯃꯥꯜꯂꯦꯉꯣ ꯅꯪꯁꯦ
ꯀꯩꯒꯤ
ꯌꯥꯝ ꯑꯉꯥꯡ ꯑꯣꯏꯔꯤ ꯑꯗꯨꯒ ꯌꯥꯝ ꯌꯥꯝ ꯑꯉꯥꯡ ꯑꯣꯏ